ꯊꯤ ꯐꯥꯏꯅꯤꯡ ꯊꯤ ꯐꯥꯏꯅꯤꯡꯉꯤꯗ ꯅꯪ ꯇꯧꯔꯛꯑꯒ
ꯀ꯭ꯔꯤ ꯆꯩ ꯆꯥꯅꯤꯡꯕ꯭ꯔꯥ
ꯐꯥꯏꯅꯤꯡꯉꯦꯕ ꯅꯪ ꯇꯧꯔꯛꯑꯒ
ꯐꯥꯏꯔꯣ ꯐꯥꯏꯔꯣ
ꯑꯁ ꯐꯥꯏꯅꯤꯉꯥꯏꯁꯨ ꯇꯜꯂꯦꯃꯨꯛ ꯆꯠꯅꯤꯡꯉꯥꯏꯗꯣ
ꯑꯗꯨꯗꯤ ꯐꯥꯏꯗꯕꯤꯗ ꯑꯗꯨꯝ ꯐꯝꯕ ꯇꯥꯕ ꯅꯪꯕꯨ ꯅꯨꯡꯉꯥꯏꯔꯤꯕ꯭ꯔꯣ ꯍꯟꯗꯛ ꯉꯥꯡꯅꯗꯕ ꯀꯨꯏꯔꯦꯅꯦ
ꯅꯨꯡꯉꯥꯏꯔꯦ ꯅꯨꯡꯉꯥꯏꯔꯤꯌꯦ ꯅꯪꯗꯤ
ꯅꯨꯡꯉꯥꯏꯔꯦ ꯍꯥꯏꯕ ꯇꯥꯔꯦ ꯅꯥꯗꯕꯅꯤꯅ
ꯏꯁ ꯅꯣꯛꯅꯤꯡꯉꯦꯗ ꯂꯨꯍꯣꯡꯈ꯭ꯔꯕꯅꯤꯅ ꯌꯥꯝ ꯒ꯭ꯌꯥꯟ ꯇꯥꯕ ꯁꯥꯏꯅꯦ ꯑꯃꯨꯛ
ꯍꯣꯏ ꯒ꯭ꯌꯥꯟ ꯇꯥꯗ꯭ꯔꯗꯤ ꯌꯥꯔꯔꯣꯏꯅꯦ
ꯑꯗꯣ ꯂꯨꯍꯣꯡꯕ ꯅꯨꯃꯤꯠꯇꯁꯨ ꯍꯥꯏꯁꯨ ꯍꯥꯏꯔꯛꯇꯦꯒꯣ ꯑꯉꯛꯄꯅꯦ ꯑꯗꯨꯁꯨ ꯃꯤꯅ ꯍꯥꯏꯔꯛꯄꯅꯦ ꯑꯩꯉꯣꯟꯗ
ꯑꯩꯅ ꯅꯍꯥꯟ ꯅꯣꯏꯉꯣꯟꯗ ꯂꯣꯏ ꯍꯩꯈ꯭ꯔꯤꯗꯅ ꯑꯩꯈꯣꯏꯒꯤ ꯀꯩꯅꯣꯗ
ꯍꯥꯏꯗꯦ ꯍꯥꯏꯗꯦ ꯑꯩꯗꯤ ꯎꯗꯦꯀꯣ
ꯅꯪꯒꯤ ꯀꯩꯅꯣ ꯆꯦꯟꯖ ꯅꯪꯒꯤ ꯀꯩꯅꯣ ꯍꯣꯡꯕꯒꯤ ꯑꯣꯏꯔꯝꯅꯤ ꯑꯗꯨꯗꯤ ꯅꯪꯅ ꯀꯩꯅꯣ ꯇꯧꯕꯒꯤ
ꯑꯦꯁ ꯅꯪꯒꯤ ꯅꯋꯥꯗꯤ ꯂꯩꯕ꯭ꯔꯣ
ꯍꯧꯖꯤꯛꯇꯤ ꯂꯩꯇꯦ ꯃꯣꯏꯗꯣ ꯎꯝ ꯀꯩꯅꯣ ꯂꯥꯛꯄꯒꯤꯀꯣ ꯈꯨꯟꯗ ꯀꯩꯅꯣ ꯀ꯭ꯔꯤ ꯍꯥꯏꯁꯤꯔ ꯈꯨꯟꯗ ꯀꯩꯅꯣ ꯇꯧꯅꯤꯌꯦ ꯂꯥꯛꯄꯒꯤ ꯏꯁꯩ ꯇꯝꯕ ꯆꯠꯈ꯭ꯔꯦ ꯃꯄꯥꯒ
ꯎ ꯃꯄꯥꯒ ꯆꯠꯄ꯭ꯔꯅꯦ ꯅꯋꯥꯕꯨ
ꯆꯠꯈ꯭ꯔꯦ ꯅꯪꯒꯤ ꯈꯣꯟꯗꯣ ꯁꯤꯒ ꯁꯤꯐꯥꯎ ꯇꯥꯒꯦ ꯇꯥꯒꯦ ꯇꯧꯋꯦ
ꯅꯣꯛꯅꯤꯡꯉꯦꯍꯦ ꯅꯣꯏ ꯊꯣꯡ ꯊꯤꯡꯑꯒ ꯊꯤꯡꯗ꯭ꯔꯕ꯭ꯔꯣ
ꯊꯤ ꯊꯤꯡꯉꯦ ꯊꯤꯡꯉꯦ ꯅꯪ ꯂꯨꯍꯣꯡꯗ꯭ꯔꯤꯕ꯭ꯔꯣ
ꯑꯁ ꯂꯨꯍꯣꯡꯗ꯭ꯔꯤ ꯑꯩꯗꯤ ꯉꯜꯂꯤꯅꯥ
ꯑꯩ ꯐꯧ ꯂꯨꯍꯣꯡꯈ꯭ꯔꯦ ꯅꯪ ꯀꯔꯥꯏ ꯀꯔꯤ ꯇꯧꯔꯤ
ꯅꯨꯄꯥ ꯊꯤꯔꯤꯌꯦ ꯍꯧꯖꯤꯛꯐꯥꯎ
ꯑꯗꯨꯅꯦ ꯑꯩꯅ ꯅꯍꯥꯟ ꯅꯍꯥꯟ ꯑꯩꯈꯣꯏ ꯀꯩꯅꯣ ꯇꯝꯃꯤꯟꯅꯕ ꯃꯇꯝꯗ ꯊꯤꯕꯤꯒꯦ ꯍꯥꯏꯔꯒ ꯌꯥꯔꯤꯅꯤ ꯌꯥꯔꯤꯅꯤ ꯍꯥꯏꯕꯒꯤ ꯅꯠꯇ꯭ꯔꯣ
ꯄꯥꯝꯗꯕꯒꯤꯅꯦ ꯀꯔꯤꯔ ꯅꯪꯁꯨ
ꯍꯧꯖꯤꯛꯐꯥꯎ ꯄꯥꯝꯕ ꯂꯩꯥꯇꯕ꯭ꯔꯥ
ꯂꯩꯇꯕ
ꯅꯪ ꯀꯩꯗꯧꯉꯩ ꯂꯨꯍꯣꯡꯒꯦ ꯍꯥꯏꯅ ꯈꯟꯕ꯭ꯔꯣ ꯑꯗꯣ ꯆꯍꯤꯁꯤꯁꯨ ꯌꯥꯝꯁꯤꯜꯂꯛꯈ꯭ꯔꯦ ꯅꯪꯒꯤꯁꯨ
ꯈꯪꯗ꯭ꯔꯦ ꯅꯪ ꯅꯆꯥ ꯍꯥꯟꯅ ꯄꯣꯛꯑꯣ ꯅ ꯅꯆꯥꯒ ꯑꯃꯨꯛ ꯂꯨ ꯍꯣꯡꯈ꯭ꯔꯒꯦ
ꯑꯩ ꯌꯥꯝ ꯌꯥꯔꯔꯣꯏ ꯑꯩꯗꯤ ꯑꯩꯈꯣꯏ ꯃꯁꯦꯟꯗꯒꯤ ꯑꯃꯨꯛꯀꯥ ꯄꯤꯔꯔꯣꯏ ꯑꯩ ꯏꯆꯥꯗꯤ
ꯑꯦꯁ ꯑꯦꯁ ꯑꯦꯁ ꯀꯅꯥꯗ ꯄꯤꯒꯦ ꯍꯥꯏꯕ꯭ꯔꯣ ꯅꯣꯏ ꯅꯣꯏ ꯃꯁꯦꯟ ꯅꯣꯏ ꯃꯁꯦꯟꯕꯨ ꯂꯧꯅꯤꯡꯗꯦ ꯂꯧꯅꯤꯡꯗꯦ ꯍꯥꯏꯕ꯭ꯔꯣ
ꯑꯩꯈꯣꯏ ꯃꯁꯦꯟ ꯂꯧ ꯂꯧꯈ꯭ꯔꯒꯦ ꯅꯣꯏ ꯃꯁꯦꯟꯗꯤ ꯂꯧ ꯂꯧꯍꯜꯂꯔꯣꯏ ꯑꯃꯨꯛꯀ
ꯀꯔꯤ ꯋꯥꯅꯣꯅꯦ ꯁꯤꯕꯨ
ꯑꯩꯒꯤ ꯏꯋꯥꯈꯣꯏꯒꯤ ꯒꯦ ꯄꯥꯝꯗ꯭ꯔꯦ ꯍꯥꯏꯕ ꯑꯩ ꯑꯩꯉꯣꯟꯗꯒꯤ ꯑꯣꯏꯅ ꯂꯥꯎꯈ꯭ꯔꯒꯦ ꯍꯥꯏꯕ
ꯑꯁ ꯑꯅꯤ ꯑꯍꯨꯝ ꯄꯣꯛꯑꯣ ꯀ꯭ꯔꯤꯔꯥ ꯅꯨꯄꯥ ꯑꯅꯤ ꯄꯣꯛꯈ꯭ꯔꯣ ꯅꯨꯄꯤ ꯑꯃ ꯄꯣꯛꯈ꯭ꯔꯣ ꯌꯥꯔꯦ ꯅꯨꯄꯥ ꯑꯃꯅ ꯑꯩ ꯑꯩꯒꯤ ꯄꯤꯈ꯭ꯔꯣ ꯑꯃꯅ ꯅꯣꯏꯒꯤ ꯁꯥꯒꯩꯒꯤ ꯂꯧꯈ꯭ꯔꯣ ꯌꯥꯔꯦ
ꯍꯣꯏ ꯍꯣꯏ ꯍꯣꯏ ꯌꯦꯡꯕ ꯇꯥꯔꯦ ꯌꯦꯡꯕ ꯇꯥꯔꯦ
ꯑꯁ ꯁꯤꯁꯨ ꯄꯤꯅꯤꯡꯗꯕ ꯃꯥꯜꯂꯤꯅꯦ ꯑꯉꯛꯄꯅꯦꯀꯣ ꯅꯣꯏꯁꯦ
ꯅꯪꯒꯤꯁꯨ ꯅꯪꯒꯤꯁꯨ ꯄꯥꯈꯪꯗꯤ ꯂꯩꯔꯝꯒꯅꯤꯗ ꯅꯪꯅ ꯍꯥꯏꯔꯛꯇꯕꯒꯤ ꯑꯣꯏꯔꯝꯅꯤ
ꯂꯩꯔꯗꯤ ꯅꯍꯥꯟꯅ ꯂꯨꯍꯣꯡꯈ꯭ꯔꯅꯤ ꯂꯩꯇꯕꯒꯤ ꯑꯗꯨꯝ ꯂꯩꯕꯅꯦ ꯀ꯭ꯔꯤꯔꯥ
ꯂꯥꯏꯔꯁꯨ ꯂꯨꯍꯣꯡ ꯂꯨꯍꯣꯡꯗꯕꯤꯗ ꯑꯗꯨꯝ ꯂꯩꯕ ꯌꯥꯏꯌꯦ꯫
ꯍꯣꯏ ꯌꯥꯕꯕꯨꯗꯤ ꯌꯥꯏꯌꯦꯕ ꯑꯗꯨ ꯂꯩꯇꯦ ꯍꯥꯏꯕ ꯋꯥꯅꯤꯗ ꯑꯩꯒꯤꯗꯤ꯫
ꯎꯝ ꯑꯈꯣꯏꯗꯤ ꯂꯨꯍꯣꯡꯕꯁꯨ ꯀꯨꯏꯗ꯭ꯔꯤꯗ ꯑꯗꯨꯒꯤ ꯌꯥꯝ ꯆꯤꯜꯂꯤꯗ ꯄꯩꯁꯥꯒꯨꯝꯕ
ꯕ꯭ꯔꯣ ꯅꯣꯏꯕꯨ ꯍꯥꯏꯁꯨ ꯍꯥꯏꯔꯛꯇꯦ
ꯊꯥ ꯃꯔꯤꯒ ꯅꯨꯃꯤꯠ ꯑꯍꯨꯝ ꯁꯨꯔꯦ ꯉꯁꯤꯅ꯫
ꯑꯣ ꯑꯁ ꯐꯖꯅ ꯈꯪꯔꯝꯃꯦꯅ꯫
ꯃꯥꯅ ꯍꯥꯏꯕ ꯃꯥꯅ ꯃꯥꯅ ꯍꯥꯏꯔꯝꯕꯅꯤꯗ꯫
ꯅꯣꯏꯒꯤ ꯅꯨꯄꯥꯁꯤꯁꯨꯀꯣ ꯅꯣꯏꯒꯤ ꯅꯋꯥꯗꯣ ꯌꯥꯝ ꯏꯀꯥꯏꯕ ꯁꯥꯔꯒ ꯅꯉꯣꯟꯗꯗꯤ ꯏꯀꯥꯏꯗꯕ ꯃꯥꯜꯂꯦꯅꯦ꯫
ꯏꯀꯥꯏꯗꯕꯅꯦ ꯑ ꯑꯩꯒꯤ ꯃꯔꯨꯞꯁꯤꯡꯕꯨ ꯅꯣꯏꯈꯣꯏꯕꯨ ꯏꯀꯥꯏ ꯍꯥꯏꯕꯒꯤ ꯋꯥꯅꯦ꯫
ꯑꯗꯨꯅꯦ ꯏꯀꯥꯏꯌꯦ ꯅꯪꯒꯤ ꯅꯪꯒꯤ ꯅꯋꯥꯒ ꯎꯅꯅꯤꯡꯉꯥꯏꯗꯣ ꯑꯩ꯫
ꯑꯩꯅ ꯍꯦꯟꯅ ꯏꯀꯥꯏꯈ꯭ꯔꯦ ꯀ꯭ꯔꯤꯔꯣ꯫
ꯑꯩꯈꯣꯏꯒ ꯄꯨꯅꯤꯡꯉꯥꯏꯔ ꯅꯪꯒꯤ ꯅꯋꯥꯒ ꯄꯨꯅꯤꯡꯉꯥꯏ ꯏꯀꯥꯏ ꯍꯥꯏꯕ꯭ꯔꯥ꯫
ꯑꯩ ꯏꯋꯥꯒ ꯀꯩꯅꯣ ꯇꯧꯅꯤꯡꯉꯥꯏ ꯏꯀꯥꯏꯈ꯭ꯔꯦ ꯍꯥꯏꯕꯅꯦ꯫
ꯀꯔꯤ? ꯎꯅꯅꯤꯡꯉꯥꯏ ꯍꯥꯏꯕ꯭ꯔꯥ ꯂꯩꯃꯤꯟꯅꯔꯒ ꯀꯔꯤ ꯏꯀꯥꯏꯕ꯭ꯔꯥ ꯑꯃꯨꯛ
ꯊꯥꯗꯣ ꯃꯔꯤꯒꯨꯝꯕ ꯉꯥꯛꯇ ꯉꯥꯏꯒꯤꯗꯅ ꯑꯗꯨꯒꯤ
ꯏꯁ ꯅꯣꯏꯅꯤ ꯅꯣꯏꯅꯤ ꯐꯖꯅ ꯈꯪꯅꯔꯒ ꯂꯨꯍꯣꯡꯕ ꯅꯠꯇ꯭ꯔꯣ? ꯗꯨ ꯀ꯭ꯔꯤ ꯏꯀꯥꯏꯕ꯭ꯔꯅꯦ? ꯏꯀꯥꯏꯅꯤꯉꯥꯏ ꯂꯩꯇꯦ꯫
ꯍꯣꯏ ꯏꯀꯥꯏꯗꯦꯗ ꯁꯨꯝꯕ ꯅꯨꯄꯥꯕꯨꯗꯤ ꯏꯀꯥꯏꯒ꯭ꯔꯦ꯫
ꯎꯝ
ꯃꯤꯁꯨ ꯌꯥꯝ ꯐꯥꯔꯝꯃꯦ ꯃꯥꯒꯤ ꯃꯃꯥꯒ ꯃꯄꯥꯁꯨ ꯌꯥꯝ ꯐꯥꯏꯌꯦ ꯃꯤ꯫
ꯍꯣꯏ ꯑꯗꯨꯅꯦ
ꯎ ꯉꯥꯡꯅꯕꯒꯨꯝꯕꯁꯨ ꯌꯥꯝ ꯅꯨꯡꯉꯥꯏꯌꯦ꯫
ꯑꯗꯨꯅꯦꯕ ꯌꯥꯝ ꯐꯔꯝꯒꯅꯦꯕ꯫
ꯅꯪꯁꯨ ꯑꯈꯣꯏ ꯔꯣꯝꯗ ꯈꯣꯏ ꯀꯣꯏꯔꯛꯄꯗꯤ ꯌꯥꯕꯅꯦꯍꯦ꯫
ꯍꯣꯏ ꯀꯣꯏꯗꯤ ꯀꯣꯏꯔꯛꯀꯅꯦꯕ ꯑꯗꯨ ꯎꯝ
ꯅꯪꯅ ꯊꯕꯛ ꯆꯤꯜꯂꯦ ꯆꯤꯜꯂꯦ ꯍꯥꯢꯕꯒꯤ
ꯑꯣ ꯊꯕꯛ ꯆꯤꯟꯕꯒꯤꯀꯣ ꯑꯩꯒꯤ ꯑꯩ ꯅꯨꯄꯥ ꯊꯤꯔꯤꯅ ꯑꯩꯒꯤ ꯑꯩꯒꯤ ꯅꯨꯄꯥ ꯈꯣꯏꯗꯁꯨ ꯆꯠꯀꯅꯤꯕ꯫
ꯑꯣ ꯑꯣ ꯅꯪꯒꯤ ꯅꯨꯄꯥꯗꯣ ꯍꯥꯟꯅ ꯆꯠꯂꯨꯔꯣ ꯅꯠꯇ꯭ꯔꯦ ꯑꯩꯉꯣꯟꯗꯗꯤ ꯀꯣꯟꯅ ꯂꯥꯛꯔꯁꯨ ꯌꯥꯏ꯫
ꯍꯣꯏ ꯑꯩꯒꯤ ꯅꯨꯄꯥꯒ ꯂꯥꯛꯀꯦ꯫
ꯍꯣꯏ ꯍꯣꯏ ꯂꯥꯛꯑꯣ ꯂꯥꯛꯑꯣ꯫ ꯌꯦꯡꯅꯤꯡꯈ꯭ꯔꯦꯗ ꯅꯪꯒꯤ ꯅꯨꯄꯥꯁꯦ ꯀꯔꯝꯕ ꯑꯣꯏꯗꯣꯏꯔꯣ ꯍꯥꯏꯕꯗꯤ꯫
ꯅꯪ ꯌꯦꯡ ꯅꯪ ꯈꯪꯉꯤ ꯗꯨꯗꯤ꯫
ꯑꯣ ꯅꯪꯅꯥ ꯅꯍꯥꯟ ꯍꯥꯏꯕꯗꯨꯔꯣ?
ꯍꯣꯏ
ꯀꯔꯝꯃꯥꯏꯅ ꯑꯃꯨꯛꯀ ꯅꯕꯥꯅꯤ ꯊꯦꯡꯅꯕ꯭ꯔꯥ ꯃꯒꯥ ꯀꯩꯅꯣꯗꯣ ꯇꯣꯛꯈ꯭ꯔꯕ꯭ꯔꯥ?
ꯀꯔꯤꯅꯣꯅꯦ?
ꯃꯥꯒꯤ ꯑꯅꯧ ꯃꯥꯒꯤ ꯅꯨꯡꯁꯤꯅꯕꯒ ꯇꯣꯛꯈ꯭ꯔꯕ꯭ꯔꯥ ꯑꯗꯨꯒ ꯑꯃꯨꯛꯀ ꯅꯪꯉꯣꯟꯗ ꯂꯥꯛꯄ꯭ꯔꯥ ꯃꯥꯗꯣ?
ꯑꯁ ꯅꯍꯥꯟꯗꯒꯤ ꯑꯩꯈꯣꯏꯅꯤ ꯑꯗꯨꯝ ꯂꯩꯕꯅꯤꯗ
ꯑꯣ ꯑꯣ ꯌꯥꯏꯅꯦ ꯃꯤꯗꯤ ꯑꯗꯨꯒ ꯂꯣꯠꯄ ꯁꯥꯕ ꯇꯨꯃꯤꯟꯅ ꯂꯩꯕ ꯁꯥꯕ
ꯐꯒꯤ ꯇꯧꯕꯅꯦꯕ ꯃꯥꯒꯤ ꯅꯨꯄꯤꯁꯨ ꯂꯩꯕꯅꯦ ꯑꯩꯁꯨ ꯅꯨꯄꯤꯅꯦ
ꯑꯩꯁꯨ ꯃꯥꯒꯤ ꯅꯨꯄꯤꯅꯦ ꯑꯣ ꯑꯗꯨꯁꯨ ꯃꯥꯒꯤ ꯅꯨꯄꯤ ꯑꯣꯏꯕ꯭ꯔꯥ ꯑꯣꯏꯗꯕ꯭ꯔꯥꯁꯨ ꯈꯪ ꯍꯣꯏꯅꯤ ꯂꯨꯍꯣꯡꯕꯅꯦ
ꯑꯩꯕꯨ ꯀꯧꯗ꯭ꯔꯕ ꯍꯦꯛ ꯌꯦꯡꯉꯣ ꯅꯪ
ꯑꯁ ꯑꯩ ꯂꯨꯍꯣꯡꯗ꯭ꯔꯤꯗꯅ ꯎꯝ ꯆꯍꯤ ꯃꯊꯪ ꯆꯍꯤꯗ ꯂꯨꯍꯣꯡꯈ꯭ꯔꯅꯤ
ꯍꯣꯏ ꯃꯊꯪ ꯆꯍꯤꯗꯥ ꯂꯨꯍꯣꯡꯈ꯭ꯔꯣ ꯊꯨꯅ ꯂꯨꯍꯣꯡꯅꯤꯡꯉꯥꯏ ꯇꯧꯈ꯭ꯔꯣ
ꯎꯝ ꯑꯗꯨ ꯀꯧꯔꯛꯀꯦꯕ ꯍꯥ ꯑꯩ ꯃꯤꯉꯣꯟꯗ ꯍꯥꯏꯗꯤ ꯍꯥꯏꯗ꯭ꯔꯦꯀꯣ ꯅꯉꯣꯟꯗ ꯈꯛꯇ ꯍꯥꯏꯕꯤꯕꯅꯦꯍꯦ
ꯍꯣꯏꯅꯦ ꯅꯪꯒꯤ ꯑꯌꯨꯅꯄꯣꯠꯁꯨ ꯂꯣꯏ ꯌꯥꯝ ꯄꯤꯒꯗꯅꯤ ꯄꯤꯗꯣꯏꯅꯦ ꯑꯩꯅ
ꯀꯔꯤ ꯄꯤꯒꯦꯔꯥ
ꯅꯪꯅ ꯄꯥꯝꯕꯗꯣ ꯍꯥꯏꯔꯣꯁ ꯁꯅꯥ ꯄꯥꯝꯕꯔꯥ
ꯑꯁ ꯇꯜꯂꯦ ꯑꯗꯨꯒꯨꯝꯕꯗꯤ ꯅꯪꯅ ꯄꯤꯅꯤꯡꯕꯗꯣ ꯑꯗꯨꯝ ꯄꯤꯈ꯭ꯔꯣ
ꯍꯣꯏ ꯑꯩ ꯏꯋꯥꯒ ꯇꯅꯔꯒ ꯀꯣ ꯏꯋꯥꯒ
ꯅꯪ ꯅꯪ ꯅꯋꯥꯒ ꯑꯗꯨꯝ ꯂꯥꯛꯈ꯭ꯔꯣ ꯑꯗꯨꯅ ꯈ꯭ꯋꯥꯏꯗꯒꯤ ꯐꯕꯅꯦ ꯕ꯭ꯂꯦꯁꯤꯡ ꯄꯤꯔꯒ ꯑꯃꯨꯛ ꯆꯠꯈ꯭ꯔꯣ
ꯍꯣꯏ ꯍꯣꯏ ꯑꯩ ꯏꯋꯥꯗꯣ ꯌꯥꯝ ꯄꯤꯅꯤꯡꯕꯅꯦ ꯕꯣꯔ ꯌꯥꯝ ꯄꯤꯅꯤꯡꯕꯅꯦ ꯕꯣꯔ ꯄꯤꯕ ꯉꯥꯛꯇꯅꯦ ꯃꯥꯗꯤ ꯑ‌ꯣ
ꯅꯣꯏꯒꯤ ꯅꯣꯏ ꯑꯅꯤꯒꯤ ꯕꯣꯔꯗꯣ ꯐꯪꯉꯔꯒ ꯑꯗꯨꯝ ꯎꯝ ꯑꯥ ꯀꯔꯤ ꯍꯥꯏꯗꯣꯏꯔꯥ ꯄꯨꯟꯁꯤ ꯁꯥꯡꯅ ꯂꯩꯅꯤꯡꯉꯥꯏꯀꯣ ꯅꯨꯡꯁꯤꯅꯅꯤꯡꯉꯥꯏ ꯑꯗꯨꯝ ꯄꯤꯔꯒ ꯂꯣꯏꯔꯦ
ꯍꯣꯏꯅꯦ ꯄꯤꯒꯅꯤ ꯄꯤꯒꯅꯤ
ꯍꯣꯏ ꯄꯣꯠ ꯆꯩ ꯀꯩꯀꯥꯕꯨꯗꯤ ꯎꯝ ꯄꯨꯔꯛꯀꯅꯨ ꯀꯣ ꯍꯦ ꯄꯨꯔꯛꯒꯅꯨ ꯄꯨꯔꯛꯒꯅꯨ ꯑꯗꯣ ꯕꯣꯔꯗꯣ ꯕꯣꯔ ꯈꯛꯇ ꯅꯣꯏꯅꯤꯒꯤ ꯑꯗꯨꯝ ꯄ꯭ꯔꯊꯅꯥ ꯇꯧꯔꯒ ꯑꯗꯨꯝ ꯇꯧꯕꯗꯣ ꯑꯗꯨꯅ ꯐꯔꯦꯕ
ꯍꯣꯏ ꯍꯣꯏ ꯑꯗꯣ ꯅꯣꯏ ꯅꯃꯥꯈꯣꯏꯗꯤ ꯅꯥꯗꯕ꯭ꯔꯥ ꯍꯟꯗꯛꯁꯦ
ꯍꯣꯏ
ꯏꯆꯦ ꯑꯩꯈꯣꯏꯅ ꯅꯍꯥꯟ ꯂꯥꯏꯈ꯭ꯔꯨꯝꯅꯤꯡꯉꯥꯏ ꯑꯗꯨꯝ ꯆꯠꯃꯤꯟꯅꯕꯗꯣ ꯂꯨꯍꯣꯡꯈ꯭ꯔꯕ꯭ꯔ ꯃꯥꯗꯣ
ꯂꯨꯍꯣꯡꯗ꯭ꯔꯤꯗ ꯑꯩꯅ ꯈ꯭ꯋꯥꯏꯗꯒꯤ ꯍꯥꯟꯅ ꯂꯨꯍꯣꯡꯒꯅꯤ
ꯑꯁ ꯁꯤꯗꯤ ꯌꯥꯝꯃꯛꯈ꯭ꯔꯅꯤꯀꯣ ꯅꯣꯏ ꯏꯃꯨꯡꯁꯦ ꯒ꯭ꯌꯥꯟ ꯇꯥꯕ ꯉꯥꯛꯇꯅꯦ ꯊꯦꯅ ꯂꯨꯍꯣꯡꯕ ꯉꯥꯛꯇ
ꯊꯦꯡꯅ ꯂꯨꯍꯣꯡ ꯈꯪꯗ꯭ꯔꯦꯅꯦ ꯈꯪꯗ꯭ꯔꯦ ꯑꯩꯁꯨ ꯈꯪꯗ꯭ꯔꯦ ꯎꯝ ꯃꯊꯪ ꯆꯍꯤꯗ ꯑ ꯀꯩꯅꯣ ꯇꯧꯗ꯭ꯔꯤꯕ ꯅꯨꯃꯤꯠꯇꯣ ꯂꯦꯞꯇ꯭ꯔꯤꯕꯀꯣ
ꯑꯣ
ꯃꯊꯪ ꯆꯍꯤꯗꯤ ꯃꯊꯪ ꯆꯍꯤ ꯇꯥꯗꯧ ꯃꯥꯜꯂꯦ ꯍꯥꯏꯕ ꯋꯥꯅꯤ ꯗꯥ
ꯍꯣꯏꯅꯦ ꯐꯖꯅ ꯂꯦꯞꯈ꯭ꯔꯣ ꯂꯨꯍꯣꯡꯕ ꯌꯥꯔꯕꯅꯦ ꯅꯪꯁꯦ
ꯃꯊꯪ ꯆꯍꯤ ꯅꯪꯅ ꯑꯃꯨꯛ ꯑꯩꯉꯣꯟꯗ ꯋꯥꯔꯤ ꯁꯥꯟꯅꯉꯥꯏ ꯇꯧꯔꯛꯑꯗꯤ ꯂꯨꯍꯣꯡꯔꯝꯔꯅꯤ
ꯍꯣꯏ ꯍꯣꯏ ꯑꯗꯨ ꯃꯇꯝꯗ ꯃꯨꯛꯀ ꯇꯧꯔꯛꯀꯅꯤꯌꯦ ꯌꯥꯏꯑꯦ ꯑꯗꯨꯗꯗꯤ ꯑꯩꯁꯨ ꯏꯆꯥ ꯂꯩꯔꯅꯤ
ꯍꯣꯏ ꯅꯆꯥꯁꯨ ꯊꯨꯅ ꯂꯩꯈ꯭ꯔꯣ
ꯍꯣꯏ
ꯍꯩ ꯍꯥ ꯋꯥꯔꯦꯗ
ꯅꯣꯏꯗꯤ ꯈꯔ ꯐꯔꯝꯒꯅꯤ ꯑꯩꯈꯣꯏꯗꯤ ꯑꯁ ꯋꯥꯕꯅ ꯊꯕꯛ ꯌꯥꯝꯕꯁ ꯌꯨꯝꯒꯤ ꯊꯕꯛ ꯇꯧꯒꯇ꯭ꯔꯥ ꯑꯩꯒꯤ ꯊꯕꯛꯄꯨ ꯇꯧꯒꯇ꯭ꯔꯥ ꯒ꯭ꯌꯥꯟ ꯇꯥꯗ꯭ꯔꯦ
ꯎꯝ ꯑꯗꯨꯅ ꯅꯆꯥ ꯂꯩꯔꯗꯤ ꯑꯃꯨꯛ ꯍꯦꯟꯅ ꯋꯥꯒꯅꯤ
ꯍꯣꯏ
ꯇꯧꯏ ꯑꯣꯏꯔꯁꯨ ꯅꯪꯒꯤ ꯅꯋꯥꯗꯣ ꯐꯕꯅꯤꯅ ꯑꯗꯨꯝ ꯌꯥꯏꯌꯦꯗ
ꯃꯥꯅ ꯆꯥꯛꯀꯨꯝꯕꯗꯤ ꯊꯣꯡꯕꯤꯌꯦꯕ ꯑꯩꯅ ꯍꯧꯒꯠꯄ ꯉꯝꯗ꯭ꯔꯗꯤ ꯍꯣꯏ ꯑꯩ ꯅꯍꯥꯟꯒꯤ ꯍꯞꯇꯥꯗꯣ ꯑꯩ ꯅꯥꯕꯗꯣ ꯑꯁ ꯁꯣꯔ ꯁꯣꯔ ꯍꯣꯟꯕꯁꯨ ꯌꯥꯗꯕ ꯈꯧꯔꯤ ꯅꯥꯔꯒ ꯀꯔꯣ ꯀꯟꯅ ꯅꯥꯕꯅꯦ ꯂꯥꯏꯍꯧ ꯇꯧꯕꯅꯦꯕ
ꯏꯁꯦ ꯑꯩꯁꯦ ꯄꯨꯔꯥ ꯍꯞꯇꯥ ꯑꯃ ꯐꯃꯨꯡꯗ ꯇꯨꯝꯈ꯭ꯔꯦꯀꯣ ꯑꯗꯨꯒ ꯑꯗꯨ ꯃꯇꯝꯗꯤ ꯃꯥꯅ ꯂꯣꯏ ꯇꯧꯕꯤꯕꯅꯦ ꯊꯕꯛ ꯏꯪꯈꯥꯡꯒꯨꯝꯕ ꯆꯥꯛꯀꯨꯝꯕ ꯊꯣꯡꯕꯒꯨꯝꯕ ꯂꯣꯏ ꯇꯧꯕꯤꯕꯅꯦ ꯃꯥꯒꯤ ꯃꯃꯥꯁꯨ ꯌꯥꯝ ꯐꯩꯌꯦ
ꯪꯑꯗꯨꯅꯦ ꯅꯪꯒꯤ ꯅꯋꯥꯗꯤ ꯑꯁ ꯅꯪꯒꯤ ꯎꯝ ꯀꯩꯅꯣꯁꯦ ꯌꯥꯝ ꯐꯔꯦ ꯅꯪꯒꯤꯅꯋꯥ ꯑꯐꯕ ꯐꯪꯕꯁꯦ
ꯊꯣꯏ ꯁꯨꯃꯥꯏ ꯍꯥꯏꯕ ꯇꯥꯔꯦ ꯅꯣꯏꯅ ꯁꯦꯝꯕꯤꯕꯒꯤꯅꯦ ꯅꯣꯏꯕꯨ ꯌꯥꯝ ꯊꯥꯒꯠꯆꯔꯦ
ꯍꯣꯏꯅꯦ ꯍꯣꯏꯅꯦ ꯑ ꯂꯩꯕꯥꯛ ꯊꯝꯕꯥꯜ ꯁꯥꯠꯂꯦꯀꯣ ꯅꯪꯗꯤ
ꯍꯥ
ꯂꯥꯏꯕꯥꯛꯇꯣ ꯊꯝꯕꯥꯜ ꯁꯥꯠꯂꯦꯕ ꯅꯪꯗꯤ ꯑꯩꯈꯣꯏꯗꯤ ꯁꯥꯠꯇ꯭ꯔꯤ ꯍꯤ ꯍꯤ
ꯅꯣꯏꯁꯨ ꯁꯠꯄ ꯀꯨꯏꯔꯔꯣꯏꯅꯦ ꯁꯠꯄ ꯍꯧꯔꯅꯤꯌꯦ ꯉꯥꯏꯍꯥꯛ ꯂꯩꯔꯗꯤ
ꯈꯪꯗ꯭ꯔꯦꯅꯦ ꯄ꯭ꯔꯊꯅꯥ ꯇꯧꯕꯗ ꯑꯩꯈꯣꯏꯕꯨꯁꯨ ꯅꯤꯡꯁꯤꯡꯔꯝꯃꯨꯀꯣ ꯑꯩꯒꯤ ꯑꯩꯒꯤ ꯀꯩꯅꯣꯒ ꯑꯝ ꯅꯨꯄꯥꯥꯒ ꯀꯣ ꯅꯧ ꯏꯋꯥꯗꯤ ꯑꯣꯏꯗ꯭ꯔꯤꯗꯅ ꯍꯧꯖꯤꯛ ꯐꯥꯎꯗꯤ꯫ ꯅꯨꯄꯥ ꯈꯛꯇꯅꯦꯗꯅ꯫ ꯑꯗꯨꯒꯤ ꯑꯗꯨꯝ ꯅꯣꯏꯒꯤ ꯅꯣꯏꯒꯤ ꯅꯣꯏ ꯂꯥꯏ ꯈꯔꯨꯝꯕꯗ ꯑꯗꯨꯝ ꯅꯤꯡꯁꯤꯡꯔꯝꯃꯨꯀ꯭ꯔꯣꯀꯣ꯫
ꯍꯣꯏ ꯍꯣꯏ꯫
ꯑꯗꯨꯅꯦ꯫ ꯅꯪꯒꯤ ꯅꯋꯥꯗꯤ ꯌꯥꯝ ꯐꯩꯌꯦ ꯆꯥꯈ꯭ꯔꯦꯗ ꯉꯁꯥꯏꯗꯒꯤ꯫
ꯀ꯭ꯔꯤ ꯌꯦꯟꯖꯥꯡ ꯊꯣꯡꯕ꯭ꯔꯥ ꯉꯁꯤꯗꯤ ꯆꯥꯕ꯭ꯔꯥ꯫
ꯉꯁꯤ ꯎꯝ ꯍꯋꯥꯏ ꯆꯥꯏ꯫
ꯑꯣ ꯐꯔꯦ ꯐꯔꯦ ꯍꯥꯎꯔꯦꯅꯦ ꯑꯩꯈꯣꯏꯁꯨ ꯌꯦꯟꯁꯥꯡ ꯏꯟꯖꯥꯡ ꯅꯄꯤꯗꯤ ꯂꯩꯕ ꯑꯩꯈꯣꯏꯗꯨ